ꯍꯜꯂꯣ ꯍꯜꯂꯣ
ꯍꯜꯂꯣ
ꯀꯩꯇꯧꯔꯤꯒꯦ
ꯑꯩ ꯁꯨꯝ ꯂꯩꯔꯝꯕꯅꯦꯀꯣ ꯀꯣꯂꯤꯁ ꯍꯂꯛꯇ ꯉꯥꯏꯔꯤ
ꯑꯣ ꯁꯤꯃꯤꯁꯇ ꯀꯌꯥꯅꯣ
ꯑꯥ ꯑꯩ ꯍꯟꯗꯛ ꯁꯤꯛꯁ ꯂꯣꯏꯗꯣꯏꯅꯦ ꯂꯣꯏꯔꯦꯕ
ꯑꯣ ꯑꯣ ꯏꯝꯐꯥꯜ ꯀꯣꯂꯦꯖ ꯅꯠꯇ꯭ꯔꯣ
ꯑ ꯃꯥꯅꯦ
ꯎ ꯅꯣꯏꯒꯤ ꯃꯈꯥꯥꯁ ꯁꯤꯛꯁ ꯁꯚꯠ ꯁꯕꯦꯟ ꯑꯩꯠ ꯇꯨ ꯐꯣꯔ ꯑꯩꯠ ꯇꯧꯗꯣꯏꯔꯅ
ꯑꯍꯣꯏ ꯀꯣꯏꯦꯠ ꯊꯥꯍꯧꯗ꯭ꯔꯦ ꯑꯩꯗꯣ ꯑꯗꯨ ꯀꯣꯏꯠ ꯊꯥꯔꯝꯃꯒꯗꯤ ꯑꯦ ꯃꯤꯗ ꯆꯪꯒꯦ ꯇꯧꯕꯅꯦꯕ ꯑꯗꯨ ꯀꯨꯏ ꯊꯥꯎꯗꯃꯤꯅ ꯁꯚꯦꯟ ꯑꯦꯠ ꯇꯧꯗꯗꯤ ꯌꯥꯔꯔꯣꯏꯍ ꯑꯗꯨꯒ ꯃꯥꯁꯇꯔ ꯋꯥꯟ ꯏꯔ ꯀꯣꯔꯁꯇꯨꯅ ꯇꯔꯟ ꯇꯦꯖ ꯌꯥꯎꯔꯒ ꯃꯣꯏꯗ ꯆꯪꯉꯒꯦ ꯇꯧꯕ
ꯀꯩ ꯁꯥꯞꯖꯦꯠꯅꯣ
ꯖꯧꯂꯣꯖꯤꯗ ꯑꯣꯅꯔ ꯇꯧꯋꯦ
ꯑꯣ ꯐ ꯐ
ꯎꯝ
ꯑꯦ ꯌꯥꯝ ꯅꯨꯡꯉꯥꯏꯕ꯭ꯔꯣ
ꯍꯣꯏ ꯅꯨꯡꯉꯥꯏꯌꯦ ꯑꯗꯨꯝ
ꯎꯝ
ꯅꯪ ꯁꯦꯝ ꯀꯌꯥ ꯑꯣꯏꯗꯣꯏꯅꯣ
ꯑꯩꯁꯨ ꯑꯩꯁꯨ ꯂꯨꯔꯦ ꯃꯥꯁꯇꯔ
ꯑꯦ ꯁꯤꯅꯦꯔꯋꯥꯔ ꯑꯣꯢꯔꯝꯃꯦꯍꯦ ꯑꯩꯗꯤ ꯁꯤꯅꯤꯌꯔ ꯑꯣꯏꯅ ꯂꯩꯔꯝꯃꯦꯕ ꯑꯩꯗꯤ ꯈꯣꯏꯕꯦ ꯆ ꯑꯣꯏꯔꯕ ꯅꯤꯡꯉꯨꯔꯦ
ꯍꯥꯟꯗꯛ ꯂꯣꯢꯗ ꯍꯤꯢꯔꯤꯗ
ꯎꯝ
ꯑꯗꯨꯒ ꯑꯦꯛꯖꯥꯝ ꯔꯤꯖꯜ ꯉꯥꯏꯔꯤ ꯌꯨꯝꯗ ꯂꯥꯛꯄꯅꯦꯕ ꯑꯩꯗꯣ
ꯎꯝ ꯎꯝ
ꯑꯩꯈꯣꯢ ꯑꯗꯨꯅꯤꯗ
ꯑꯣ
ꯀꯩꯀꯩ ꯍꯟꯖꯥꯡ ꯆꯥꯔꯒꯦ
ꯑꯁ ꯆꯥꯒ ꯆꯥꯔꯤꯗ
ꯀꯜꯂꯦꯍꯦ
ꯆꯥꯛ ꯆꯥꯔ ꯑꯗꯨ ꯂꯩ ꯉꯝꯃꯤꯗ ꯑꯩꯗꯤ
ꯅ ꯁꯤ
ꯆꯥꯛ ꯄꯥꯝꯗꯕ ꯃꯤ ꯍꯣꯏ ꯑꯗꯨꯕꯨꯖꯥꯅꯤꯅ ꯉꯥꯛꯇꯪꯅꯦ ꯆꯥꯛ ꯄꯥꯝꯗꯕ ꯃꯤꯅꯦ ꯑꯩ
ꯑꯣ ꯑꯣ
ꯅꯪ ꯆꯥꯔꯕꯣ
ꯑꯣ ꯆꯥꯔꯦꯗ ꯀꯨꯢꯔꯦꯗ ꯊꯦꯡꯉꯤꯗꯅ ꯄꯨꯡꯁꯦ ꯅꯨꯃꯤꯗꯥꯡꯒꯤꯕꯨ ꯇꯥꯗ꯭ꯔꯦ
ꯎꯝ ꯑꯣ ꯑꯁꯤꯒꯤ ꯑꯦꯞꯁꯦ ꯑꯦꯞꯁ ꯍꯥꯏꯗ꯭ꯔꯣ ꯀꯩꯅꯣ ꯁꯤ ꯍꯥꯏꯕ ꯌꯥꯗꯕ꯭ꯔꯣ ꯁꯤꯗ
ꯍꯣꯏ
ꯍꯩꯃꯥ
ꯅ ꯀ ꯀꯩꯗꯧꯔꯤ ꯀꯩꯗꯧꯔꯤꯅꯣ
ꯁꯨꯝ ꯂꯩꯔꯝꯕꯅꯦ
ꯎꯝ ꯅꯪꯒꯤ ꯀꯩ ꯍꯥꯏꯇꯥꯔꯦ ꯍꯥꯟꯅꯗꯤ ꯏꯂ ꯀꯩꯅꯣ ꯇꯦꯟ ꯇꯨꯌꯦꯜꯞ ꯀꯥꯏ ꯇꯝꯃꯛꯀꯦ
ꯑꯩ ꯀꯤꯚꯤ ꯇꯝꯃꯦ
ꯀꯦ ꯕꯤꯗ ꯀꯦ ꯕꯤ ꯁꯥꯇ꯭ꯔ ꯑꯣꯏꯔꯦ
ꯍꯣꯏ ꯃꯥꯅꯦ ꯇꯦꯟꯒꯤꯅꯦꯠꯇ ꯇꯦꯟꯗꯤ ꯅꯤꯡꯊꯧ ꯍꯥꯏꯌꯔ ꯁꯦꯗꯔꯤ ꯐꯥꯎ ꯁꯦꯀꯦꯟꯗ꯭ꯔꯤꯗ ꯑꯗꯨꯐꯥꯎ ꯇꯝꯃꯛꯑꯦ
ꯑꯣ
ꯑꯦꯂꯕꯦꯟ ꯇꯨꯌꯦꯦꯜꯐ ꯈꯛꯇꯪ ꯁꯤꯗ ꯀꯦ ꯕꯤ ꯇꯝꯕꯅꯤꯗ
ꯎꯝꯝ
ꯅꯪꯗꯤ
ꯑꯩ ꯄꯥꯕ꯭ꯂꯤꯛ ꯁ꯭ꯀꯨꯜꯗꯨꯣ ꯈꯪꯕ꯭ꯔꯥ
ꯑꯥ ꯈꯪꯉꯦ
ꯑꯗꯨ ꯇꯝꯃꯛꯑꯦ ꯑꯗꯨꯒ ꯇꯦꯟꯅ ꯃꯣꯏꯔꯥꯡ ꯃꯜꯇꯤꯄꯔ ꯀꯣꯔꯣꯁꯇꯣ
ꯎꯝ ꯑꯦꯂꯚꯦꯟ ꯇꯋꯦꯜ
ꯇꯦꯟꯅ ꯃꯣꯏꯔꯥꯡ ꯃꯕ ꯄꯣꯁꯇꯣ
ꯎꯝ
ꯑꯗꯨ ꯇꯃꯦ
ꯑꯦꯂꯕꯦꯟ ꯇ꯭ꯋꯦꯜꯇꯤ
ꯏꯂꯕꯦꯟ ꯇꯨꯌꯦꯜꯞꯇꯨꯅ ꯍꯥꯏꯁꯦ ꯃꯣꯏꯔꯥꯡ ꯃꯥꯟꯇꯤꯄꯨꯔ ꯄꯣꯁ ꯇꯦꯟꯅ ꯀꯩꯅꯣꯗ ꯄꯥꯕ꯭ꯂꯤꯛ ꯁ꯭ꯀꯨꯜꯗ
ꯎꯝ ꯑꯣ ꯅꯤꯡꯊꯧꯒꯐꯝ ꯀꯥꯏ ꯀꯥꯏꯗ ꯑꯣꯏꯗꯣꯏꯅꯣ
ꯍꯥꯠ
ꯑꯗꯨꯁꯨ ꯍꯥꯏꯇꯥꯔꯦꯅꯦ
ꯎ
ꯑꯩ ꯑꯩꯗꯣ ꯅꯤꯡꯊꯧꯈꯣꯡꯗꯩꯅꯦꯕ ꯑꯗꯨꯝ ꯃꯐꯝ ꯀꯗꯤ ꯀꯥꯎꯕꯨ ꯀꯥꯎꯔꯦꯗ
ꯍ
ꯎꯝ
ꯍꯧꯖꯤꯛ ꯅꯣꯏ ꯀꯣꯂꯦꯖ ꯀꯥꯕꯁꯤ ꯉꯥꯏꯕ꯭ꯔꯣ ꯀꯃꯥꯏꯅ ꯇꯧꯒꯦ
ꯎ ꯁꯨꯝ ꯅꯨꯡꯉꯥꯏ ꯀꯣꯂꯦꯖ ꯂꯥꯏꯐ ꯍꯥꯏꯁꯤꯗꯤ ꯅꯨꯡꯉꯥꯏꯗꯗꯤ ꯁꯚꯦꯟ ꯑꯩꯠ ꯀꯥꯔꯛꯀꯅꯤ ꯈꯟꯕꯗꯗꯤ ꯇꯜꯂꯦ ꯑꯃꯨꯛꯁꯨ
ꯂꯣꯏꯔꯒ ꯑꯃꯨꯛ ꯃꯥ ꯑꯦꯝ ꯌꯨꯗ ꯋꯥꯟꯔ ꯑꯦꯝꯨ ꯋꯥꯟꯔ ꯑꯦꯝ ꯌꯨꯗ ꯋꯥꯟ ꯏꯔ ꯇꯧꯒꯦ ꯍꯥꯏꯕꯅꯦ ꯑꯗꯨ ꯇꯧꯊꯣꯛꯑꯣ ꯅꯣꯏ ꯑꯗꯨꯗ ꯒ꯭ꯔꯦꯖꯨꯑꯦꯁꯟ ꯂꯣꯏꯔꯦꯗꯅ ꯑꯗꯨꯗ ꯐꯣꯔ ꯏꯌꯥꯔ ꯂꯣꯏꯔꯒ ꯑꯦꯝ ꯏꯗꯨꯃ ꯋꯥꯟ ꯏꯌꯥꯔ ꯇꯧ ꯌꯥꯃꯦ ꯑꯗꯨ ꯇꯧꯊꯣꯛꯑꯣ
ꯎꯝ
ꯑꯗꯨꯨꯅ ꯅꯨꯡꯉꯥꯏꯕꯅꯦ ꯑꯗꯨꯃꯥꯏꯅ ꯃꯤ ꯃꯌꯥꯝ ꯆꯪꯅꯩꯌꯦꯕꯀꯣ ꯑꯗꯨꯃꯥꯏꯅ ꯇꯧ ꯑꯗꯨ ꯅꯨꯡꯉꯥꯏ
ꯑꯗꯨꯅ ꯑꯦꯝ ꯌꯨꯒꯤ ꯑꯦꯝ ꯌꯨꯗ ꯔꯤꯇꯔꯟ ꯑꯃꯨꯛ ꯇꯧꯅꯤ ꯍꯥꯏ ꯀꯣꯏ ꯊꯥꯎꯍꯗ꯭ꯔꯕꯅꯤꯅ
ꯐꯣꯔ ꯏꯌꯥꯔ ꯂꯣꯏꯔꯒ
ꯑꯥ
ꯎ ꯑꯗꯨ ꯔꯤꯇꯟ ꯇꯧ ꯑꯗꯨꯒꯤ ꯎꯝ ꯑꯗꯨꯒꯤ ꯄꯥꯎꯗ ꯑꯩꯁꯨ ꯇꯥꯗ꯭ꯔꯤꯕ ꯐꯣꯔ ꯌꯌꯥꯔ ꯂꯣꯏꯔꯒ ꯑꯦꯝ ꯌꯨꯗꯣ ꯑꯃꯨꯛ ꯔꯤꯇꯔꯟ ꯇꯧꯕ꯭ꯔꯥ ꯀ꯭ꯋꯦꯠ ꯊꯥꯕ꯭ꯔꯥ ꯑꯗꯨꯒꯤ ꯄꯥꯎꯗꯤ ꯇꯥꯗ꯭ꯔꯤꯕꯕ ꯃꯥꯏ ꯃꯥꯛꯅ ꯈꯟꯗꯦ
ꯑ ꯈꯪꯗꯦ ꯁꯥꯔꯅ ꯔꯤꯇꯟ ꯊꯥꯏꯌꯦ ꯀꯥꯏꯅ ꯑꯩꯈꯣꯏꯗꯕꯨꯗꯤ ꯍꯥꯏꯌꯦꯕꯀꯣ
ꯑꯥ
ꯑꯗꯣ ꯑꯗꯨ ꯈꯪꯗꯦ ꯑꯩꯈꯣꯏ ꯆꯪꯕ ꯈꯣꯠꯄ ꯑꯇꯩ ꯍꯪꯒꯦꯅ ꯇꯧꯕꯅꯦ ꯁꯦꯚꯦꯟꯠꯀꯤ ꯇꯝꯕꯁꯤꯡꯗ ꯂꯣꯏꯔꯒ ꯆꯪꯈꯤꯕꯁꯤꯡꯗ ꯍꯦꯛꯇ ꯍꯪꯒꯦꯅ ꯇꯧꯕꯅꯦꯕ
ꯑꯣ ꯑꯣ ꯆꯪꯉꯝꯈꯤꯔꯣꯏꯌꯦ ꯅꯣꯏꯅ ꯐꯥꯔꯁ ꯃꯃꯥꯡ ꯍ ꯗ ꯍꯟꯗꯛ ꯆꯪꯗꯣꯏꯁꯤꯅ ꯐꯥꯁ ꯕꯦꯁꯅꯦꯕ
ꯍꯣꯏ
ꯍꯟꯗꯛ ꯆꯪꯗꯣꯏꯁꯤꯅ ꯐꯔꯥꯁ ꯐꯋꯦꯁꯀꯤ ꯃꯣꯏꯗ ꯑꯣꯏꯅ ꯍꯪꯉ
ꯎꯝ ꯑꯗꯨꯗꯒꯤ ꯈꯜꯂꯤꯅꯦ ꯑꯩꯁꯨ ꯑꯦꯝ ꯌꯨꯗꯕꯨ ꯇꯧꯅꯤꯡꯕꯅꯦ ꯑꯗꯨ ꯀꯣꯏ ꯊꯥꯍꯧꯗ꯭ꯔꯕꯃꯤꯅ ꯇꯧ ꯌꯥꯔꯔꯣꯏ
ꯍꯣꯏ ꯌꯥꯏ ꯀꯥꯏ ꯅꯣ
ꯀꯩꯅꯦ ꯍꯣꯏ ꯇꯝꯗꯣꯏꯅꯦ ꯑꯗꯨꯕꯨꯗꯤ
ꯎꯝ
ꯑ ꯑꯩꯈꯣꯏ ꯀꯣꯂꯦꯖꯀꯤ ꯇꯝꯕꯤꯔꯛꯑꯅꯨ ꯁꯕꯦꯟ ꯑꯩꯈꯣꯏꯗ ꯇꯝꯕꯤꯔꯛꯑꯅꯨꯌꯦ ꯑꯩꯈꯣꯏꯒꯤ ꯗꯤꯄꯥꯔꯠꯃꯦꯟ ꯑꯣꯖꯥꯁꯤꯡꯅ
ꯀꯩꯒꯤ ꯑꯣꯖꯥꯁꯤꯡꯗꯨ ꯋꯥꯕ
ꯅꯠꯇꯦꯀ ꯀꯩꯅꯣ ꯒꯚꯃꯦꯟꯅ ꯀꯩꯅꯣ ꯈꯨꯠꯂꯥꯏꯁꯨꯨꯅ ꯄꯤꯗꯦꯌꯦ
ꯍꯣꯏ ꯑꯗꯨꯕꯨꯗꯤ ꯄꯤꯗꯤ ꯄꯤꯗꯕꯅꯦ ꯃꯣꯏꯒꯤ ꯑꯗꯨ ꯈꯨꯠꯂꯥꯏ ꯁꯨꯅ ꯄꯤꯗꯕ ꯍꯩꯁꯦ ꯍꯥꯞꯇꯕꯅꯦꯕ ꯐꯣꯔ ꯏꯌꯥꯔ ꯑꯗꯨꯒ ꯅꯣꯏ ꯍꯥꯞꯁ ꯀꯔꯤꯒꯤꯅꯣ
ꯈꯪꯗꯦ
ꯂꯦꯞꯒꯨꯝꯕ ꯌꯥꯝꯅ ꯍꯥꯏꯗꯤ ꯑꯥꯔꯠꯁꯀꯨꯝꯕꯗꯤ ꯐꯩꯌꯦꯕ ꯂꯦꯞꯀꯨꯝꯕ ꯐꯖꯅ ꯂꯦꯞꯀꯤ ꯄꯣꯠꯅꯦ ꯅꯣꯏꯨꯠꯂꯨꯁꯦ ꯅꯪꯁꯨꯠꯂꯨꯁꯤ ꯌꯥꯕ ꯅꯠꯇ꯭ꯔꯣ
ꯃꯥꯅꯦ
ꯖꯨꯂꯣꯖꯤꯒꯨꯝꯕꯁꯤꯗꯤ ꯂꯦꯞꯀꯨꯝꯕ ꯀꯩꯀꯥ ꯌꯥꯝ ꯆꯪꯉꯤꯅ
ꯆꯪꯉꯦ ꯑꯗꯨ ꯂꯩꯕꯕꯨꯗꯤ ꯂꯩꯌꯦ ꯎꯝ
ꯤ ꯂꯩꯕ ꯃꯇꯤꯛ ꯆꯥꯅ ꯂꯩꯕ ꯍꯥꯏꯕ ꯑꯃ ꯂꯩꯅ
ꯍꯣꯏ ꯍꯣꯏ ꯍꯣꯏ
ꯑꯩꯈꯣꯏꯒꯤ ꯃꯣꯡꯉꯥꯃꯤ ꯀꯣꯂꯦꯖꯇꯣ
ꯎꯝ
ꯑꯗꯨꯁꯨ ꯀꯝꯄ꯭ꯌꯨꯇꯔ ꯁꯥꯏꯟꯁꯀꯤ ꯃꯇꯤꯛ ꯆꯥꯅ ꯂꯩꯗꯦꯕ ꯕꯥꯏꯑꯣꯇꯦꯛꯀꯨꯝꯕꯗꯣ ꯑꯗꯨ ꯍꯥꯞꯇꯦꯕ
ꯑꯣ ꯀꯩꯅꯣ ꯍꯥꯏꯌꯦ ꯕꯤ ꯁꯤ ꯑꯦꯒꯁꯨ ꯍꯥꯏꯕ ꯃꯥꯜꯂꯦ ꯃꯣꯏꯀꯣ ꯃꯃꯣꯟ ꯉꯝꯕꯤꯒꯦ ꯑꯥ ꯑꯗꯨꯒꯤ ꯐꯦꯁꯤꯂꯤꯇꯤꯒ ꯌꯥꯎ ꯃꯥꯜꯂꯤꯅꯦ ꯃꯃꯣꯟ ꯉꯝꯕꯤꯒꯦ
ꯌꯥꯎꯕꯅꯤ
ꯑꯣ
ꯐꯩꯗ ꯁꯕꯖꯦꯛꯀꯤꯗꯤ ꯁꯕꯖꯦꯛ ꯅꯣꯏꯗꯤ ꯑꯥ ꯃꯣꯏ ꯏꯝꯐꯥꯜ ꯀꯣꯂꯦꯖꯇꯗꯤ ꯌꯥꯎꯗꯦ ꯄꯣꯗꯤꯐꯥꯎꯕꯅꯤ ꯑꯗꯨꯝ ꯐꯗꯤ ꯐꯩꯗ ꯁꯞꯖꯦꯛ ꯈꯨꯗꯤꯡꯃꯛ ꯂꯣꯏꯅ ꯃꯥꯏ ꯃꯥꯏꯒꯤ ꯂꯥꯏꯅꯦꯕ
ꯎꯝ ꯃꯣꯡꯉꯥꯥꯟꯝꯕꯤꯅ ꯑꯃꯨꯛ ꯀꯥꯗ꯭ꯔꯁꯨ ꯌꯥꯕ ꯃꯥꯜꯂꯦꯀꯣ
ꯍꯣꯏ ꯀꯥꯗꯕ ꯍꯥꯏꯁꯦ ꯑꯗꯨꯝ ꯍꯧꯖꯤꯛꯇꯤ ꯑꯗꯨꯝ ꯈꯔ ꯈꯔꯗꯤ
ꯍꯣ ꯍꯣꯏ ꯌꯥꯗ꯭ꯔꯦ ꯌꯥꯏꯌꯦ
ꯈꯔ ꯈꯔꯗꯤ ꯀꯥꯗ ꯌꯥꯗ꯭ꯔꯦꯕ
ꯑꯥ ꯑꯩꯈꯣꯏ ꯗꯗꯥ ꯑꯃꯁꯨ ꯇꯧꯔꯤꯕꯅꯤ ꯃꯥꯁꯤꯅꯦ ꯀꯩꯨꯝꯕꯥꯎ ꯂꯝꯕꯤꯗ ꯗ꯭ꯔꯣꯞꯥ ꯗ꯭ꯔꯣꯞ ꯕꯦꯒ ꯑꯃꯨꯛ ꯆꯥꯅꯤ ꯗ꯭ꯔꯣꯞ ꯑꯃꯨꯛ ꯇꯣꯛꯊꯣꯛꯝ ꯇꯧ ꯂꯩꯔꯤꯉꯦ ꯍꯧꯖꯤꯛꯀꯛꯇ ꯁꯦꯀꯦꯟ ꯁꯦꯃꯤꯡꯁ ꯌꯥꯝ ꯊꯥꯕ
ꯀꯣꯂꯦꯖ ꯆꯠꯄꯁꯦ ꯍꯪꯒꯥꯖꯕꯩ ꯋꯥꯠꯇꯕ꯭ꯔꯥ ꯀꯃꯥꯏꯅ ꯇꯧꯋꯤ
ꯋꯥꯥꯏꯗ
ꯑꯗꯨꯅꯦ ꯑꯞꯗꯥꯎꯟ ꯆꯠꯂꯤꯗꯣ ꯀꯠꯂꯦ ꯍꯥꯏꯕꯅꯦ
ꯎꯝ ꯃꯤ ꯂꯣꯏ ꯍꯥꯏꯔ ꯑꯗꯨꯝ ꯀꯠꯂ ꯀꯠꯂꯤ ꯅꯣꯏ ꯂꯩ ꯂꯝꯗꯣꯒ ꯌꯥꯝ ꯀꯜꯂꯤ ꯑꯩꯁꯦ
ꯎꯝ
ꯔꯦꯟꯇ ꯂꯩꯒꯦ ꯌꯥꯗꯕꯒꯤꯅꯤꯗ ꯍꯥꯟꯅꯕꯨꯗꯤ ꯂꯩꯔꯝꯃꯦꯕꯀꯣ ꯂꯩꯔꯝꯕ ꯍꯥꯏꯗꯤ ꯔꯦꯟꯇ ꯅꯠꯇꯦ ꯍꯥ
ꯑꯅꯤꯔꯛ ꯊꯣꯡ ꯆꯠꯂꯝꯃꯅꯤ
ꯍꯣꯏ ꯆꯠꯂꯤ ꯑꯅꯤꯔꯛꯄꯨ ꯅꯠꯇꯦꯗ ꯑꯩꯗꯤ ꯑꯍꯨꯝꯂꯛ ꯕꯁꯇꯣ ꯌꯥꯗꯕꯅꯤꯅ ꯃꯦꯖꯤꯛ ꯐꯪꯉꯒꯕꯨꯗꯤ ꯑꯗꯨꯝ ꯆꯠꯄꯀꯣ ꯑꯇꯣꯗꯀ ꯆꯠꯂꯗꯤ ꯑꯍꯨꯝꯂꯛ ꯑꯣꯕꯩꯅꯤꯗ ꯑꯣꯕꯩꯅꯤꯗ
ꯎꯝ
ꯑꯗꯨꯒꯤꯅꯤꯗ ꯎꯝꯗꯁꯨ ꯑꯗꯨ ꯍꯧꯖꯤꯛꯄꯨꯗꯤ ꯃꯦꯖꯤꯛꯇ ꯆꯠꯂꯤꯗ
ꯎꯝ ꯄ꯭ꯔꯣꯖꯦꯛꯇꯨꯗꯤ ꯃꯦꯖꯤꯛ ꯑꯗꯨꯝ ꯐꯪꯕꯅꯤꯗ
ꯎꯝ ꯄ꯭ꯔꯖꯇꯩꯗꯤ ꯐꯪꯉꯦ ꯑꯗꯨꯗꯨꯒ ꯍꯜꯂꯛꯄ ꯀꯥꯟꯗꯗꯤ ꯌꯥꯗꯦ
ꯎꯝ ꯅꯣꯏꯒꯤ ꯆꯥꯛ ꯌꯦꯟꯁꯥꯡꯗꯤ ꯀꯅꯥ ꯀꯅꯥ ꯊꯣꯡꯒꯦ
ꯈꯣꯏꯅ ꯃꯅꯥꯝꯃꯅ ꯇꯣꯡꯗꯦꯗ ꯈꯩꯅꯃꯗ ꯊꯣꯛꯏ ꯃꯔꯛ ꯃꯔꯛꯇ ꯑꯩꯅꯁꯨ ꯊꯣꯡꯉꯦ ꯍꯩꯗ
ꯑꯩꯅ ꯄꯥꯛꯅ ꯇꯧꯗꯕ ꯍꯥꯏꯗꯤ ꯀꯣꯂꯦꯖ ꯆꯠꯂꯅꯤ ꯍꯜꯂꯛꯑꯒ ꯄꯣꯊꯥꯕꯨ ꯂꯪꯗ꯭ꯔꯤꯉꯩꯗꯣ ꯑꯃꯨꯛ ꯇꯨꯏꯁꯟ ꯑꯃꯨꯛ ꯇꯧꯔꯅꯤ
ꯑꯣ
ꯑꯗꯨꯒꯤꯅꯤꯗ
ꯃꯥꯅꯦ ꯑꯗꯨꯗꯁꯨ ꯋꯥꯕꯅꯦꯗ ꯑꯩꯈꯣꯢ ꯍꯣꯁꯇꯦꯜꯗ ꯂꯩꯔꯖꯨ ꯆꯥꯛꯀ ꯆꯥꯕ ꯅꯠꯇꯦ ꯀꯩꯅꯣ ꯑꯌꯨꯛ ꯄꯨꯡ ꯃꯄꯟ ꯇꯔꯥ ꯀ꯭ꯂꯥꯁ ꯅꯪꯅꯕ ꯆꯠꯄꯗ ꯇꯨꯝꯌꯥꯍꯧꯗꯣ ꯑꯗꯨꯝ ꯌꯥꯍꯧ ꯍꯧꯒꯠꯂꯛꯄꯒ ꯑꯗꯨꯝ ꯂꯩꯗꯅ ꯑꯗꯨꯝ ꯊꯣꯛꯅꯤꯡꯗꯕꯗꯣ꯫
ꯎꯝ
ꯑꯗꯒꯤ ꯆꯥꯛꯀ ꯆꯥꯗꯕꯤ ꯆꯠꯄ ꯆꯔꯥ ꯍꯦꯟꯕ ꯐꯅꯌꯥꯝ ꯌꯥꯎꯔꯦꯗ ꯆꯥꯛ ꯆꯥꯕ ꯇꯟꯗꯅ ꯍꯣꯇꯦꯜ ꯆꯪ ꯆꯥꯕ
ꯎꯝ ' ' ꯑꯦꯝ ꯌꯨꯗ ' ' ꯇꯧꯔꯗꯤ ꯍꯣꯁꯇꯦꯜꯗ ꯂꯩꯗꯣꯢꯅꯤꯀꯣ ꯂꯩꯇ꯭ꯔꯁꯨ ꯌꯥꯕ꯭ꯔꯣ꯫
ꯀꯔꯤ ꯍꯣꯁꯇꯦꯜ ꯂꯩꯗ꯭ꯔꯁꯨ ꯌꯥꯏ
ꯎꯝ
ꯍꯣꯁꯇꯦꯜ ꯂꯁ ꯑꯋꯥꯕ ꯅꯠꯇꯗ ꯭ꯔꯦꯖꯑꯌꯦꯁꯟꯒꯤꯁ ꯍꯒꯤ ꯍꯣꯁꯇꯦꯜꯕꯨ ꯀꯩꯅꯅꯤ
ꯍꯣꯏ
ꯑꯗꯣ ꯑꯩ ꯑꯃꯨꯛ ꯊꯝꯃꯒꯦꯀꯣ
ꯍꯣꯏ ꯍꯣꯏ ꯍꯣꯏ ꯎꯝ